ꯍꯜꯂꯣ ꯇꯕ꯭ꯔꯣ
ꯇꯥꯏ
ꯇꯥꯔꯕꯣ
ꯇꯥꯔꯦ ꯇꯥꯔꯦ
ꯔꯝꯃꯤꯅꯣ
ꯇꯨꯝ ꯂꯩꯔꯝꯕꯅꯦ
ꯎꯝ ꯀꯩ ꯏꯟꯁꯥꯡ ꯆꯥꯔꯕꯣ ꯉꯁꯤꯗꯤ
ꯂꯩꯔꯒꯦ ꯑꯥ ꯀꯥꯡꯁꯣꯏ ꯆꯥꯌꯦ
ꯑꯣ ꯑꯣ ꯑꯦ ꯁꯨꯝ ꯑꯩꯈꯣꯏ ꯁꯅꯥ ꯏꯕꯦꯝꯃ ꯁꯛ ꯐꯖꯕꯤ ꯍꯣꯏꯖꯦ
ꯁꯛ ꯐꯖꯕꯤ ꯍꯣꯏꯖꯦ ꯋꯥꯔꯤ ꯁꯥꯟꯅꯕ ꯐꯪ ꯇꯧꯔꯛꯏꯅꯦ
ꯑꯣ ꯑꯩꯉꯣꯟꯗꯗ ꯇꯥꯏꯅꯅꯨꯗ ꯚꯥꯏ ꯍꯣꯏꯗꯤ ꯅꯍꯥꯟꯒꯩ ꯐꯣꯟ ꯇꯧꯔꯛꯄ ꯀꯩꯗꯧꯒꯦ ꯑꯩꯈꯣꯏꯗꯤ ꯈꯨꯡꯒꯪꯒꯤ ꯂꯝꯗ ꯂꯩꯕꯅꯤꯅ ꯊꯕꯛ ꯏꯟꯒꯥꯡ ꯇꯧꯕꯒꯤ ꯐꯣꯟ ꯇꯧꯕꯗꯣ ꯁꯪꯗꯕ ꯑꯗꯨꯒꯤꯅꯤ
ꯍꯩꯃꯥ ꯅꯪꯕꯨ ꯏꯝꯐꯥꯜꯗ ꯂꯩꯔꯝꯗꯥꯏꯅꯦ ꯍꯧꯖꯤꯛ ꯈꯨꯡꯒꯪꯗ ꯑꯃꯨꯛ ꯆꯠꯂꯕꯣ
ꯍꯜꯂꯦ ꯍꯜꯂꯦ ꯌꯨꯝꯗ ꯍꯜꯂꯦ ꯊꯕꯛ ꯏꯟꯒꯥꯡ ꯇꯧꯕꯒꯤ ꯌꯨꯝꯒꯤ ꯃꯤ ꯂꯩꯇꯕꯅꯤꯅ ꯑꯩꯈꯣꯏꯗꯤ ꯑꯥ ꯈꯨꯡꯒꯪꯒꯤ ꯂꯝꯗꯤ ꯂꯧꯎ ꯁꯤꯡꯎ ꯃꯇꯝꯅꯤꯗꯅ ꯍꯧꯖꯤꯛꯁꯦ ꯑꯗꯨ ꯑꯗꯨꯒꯤ ꯂꯧ ꯎꯕꯒꯤ ꯃꯇꯦꯡ ꯄꯥꯡꯉꯨ ꯂꯥꯎꯅ ꯏꯃꯥ ꯍꯣꯏꯅ ꯍꯥꯏꯔꯛꯄ ꯑꯗꯨꯗꯨꯒꯤ ꯑꯩꯁꯨ ꯀꯨꯝꯃꯕ ꯑꯗꯨꯝ ꯑꯦꯛꯖꯥꯝꯒ ꯂꯣꯏꯔꯛꯄꯒ ꯀꯩꯀꯥ
ꯑꯗꯨꯗꯤ ꯅꯪ ꯈꯨꯡꯒꯪꯗ ꯍꯜꯂꯕꯅꯤꯅ ꯑꯃꯨꯛ ꯍꯟꯅ ꯏꯝꯐꯥꯜ ꯁꯥꯕ ꯌꯥꯔꯣꯏꯅꯦꯀꯣ ꯅꯍꯥꯟꯒꯩ ꯁ꯭ꯋꯥꯏꯗ ꯏꯝꯐꯥꯜ ꯁꯥꯗꯨꯅ ꯃꯤꯁ ꯇꯧ ꯗꯅ ꯂꯩꯔꯝꯕꯗꯣ
ꯏꯁ ꯍꯩꯔꯦꯗ ꯚꯥꯏ ꯍꯣꯏꯗꯤ ꯂꯧꯒ ꯎꯗ꯭ꯔꯣ ꯀꯃꯥꯏ ꯀꯃꯥꯏꯟ ꯇꯧꯒꯦ
ꯑꯩꯈꯣꯏꯗꯣ ꯍꯟꯗꯛ ꯏꯁꯤꯡ ꯈꯔ ꯊꯦꯡꯅ ꯇꯥꯏꯌꯦ ꯑꯗꯣ ꯀꯦꯅꯦꯜ ꯏꯁꯤꯡꯗꯨꯕꯨꯗꯤ ꯂꯥꯛꯑꯦ ꯑꯗꯨꯒꯤ ꯂꯧꯍꯣꯟꯕꯨꯗꯤ ꯍꯨꯜ ꯂꯣꯏꯔꯦ ꯀꯩꯅꯣ ꯇꯧꯔꯒ ꯑꯥ ꯀꯨꯏ ꯀꯨꯏꯗꯕꯤꯗ ꯂꯧ ꯂꯤꯡꯕ ꯈꯣꯠꯄ ꯇꯧꯔꯛꯑꯅꯤ ꯍꯧꯖꯤꯛꯀꯤ ꯑꯣꯏꯅꯗꯤ ꯇꯧꯗ꯭ꯔꯤ ꯅꯣꯏꯒꯤꯗꯤ ꯂꯣꯏꯔꯝꯃꯅꯤꯅꯦ ꯐꯧꯕꯨ ꯐꯅꯌꯥꯝ ꯆꯥꯎꯔꯝꯃꯅꯦ
ꯑꯥ ꯑꯗꯨꯕꯨꯗꯤ ꯆꯥꯎꯔꯦ ꯕꯕꯥꯍꯣꯏꯅ ꯏꯁꯤꯡꯗꯣ ꯑꯩꯈꯣꯏꯗꯤ ꯂꯩꯇ꯭ꯔꯒꯖꯨ ꯀꯦꯅꯦꯜ ꯂꯝꯕꯤꯗꯩ ꯀꯦꯅꯦꯜ ꯍꯥꯏꯒꯗ꯭ꯔꯥ ꯇꯨꯔꯦꯟ ꯍꯥꯏꯅ ꯄꯗꯣ ꯑꯗꯨꯗꯒꯤ ꯏꯁꯤꯡ ꯆꯜ ꯆꯜꯂꯀꯥꯟꯗ ꯂꯧ ꯎꯅꯕ ꯌꯥꯅꯕꯅ ꯁꯤꯡꯗꯣ ꯊꯥꯖꯤꯜꯂꯦꯕ ꯑꯗꯨꯒꯤ ꯕꯕꯥꯍꯣꯏꯅ ꯑꯗꯨꯒ ꯀꯥꯀꯥ ꯍꯣꯏ ꯇꯧꯔꯀꯥꯟꯗ ꯁꯝꯄꯣꯔꯠ ꯀꯩꯀꯥ ꯈꯣꯏꯔꯦ ꯑꯗꯨꯒ ꯍꯨꯟꯈ꯭ꯔꯦꯅ ꯐꯅꯌꯥꯝ ꯆꯥꯎ ꯂꯩꯔꯝꯃꯦ ꯑ ꯃꯊꯪꯒꯤ ꯊꯥ ꯍꯧꯒꯠꯂꯛꯄꯗꯗꯤ ꯂꯧ ꯄꯦꯡꯕ ꯌꯥꯔꯅꯤꯅ ꯈꯨꯜꯂꯪ ꯊꯤꯅꯤꯅ ꯃꯃꯥꯗ ꯏꯃꯥꯗ ꯈꯨꯂꯪ ꯊꯤꯕ ꯆꯠꯂꯣꯅ ꯍꯥꯏꯒꯦ ꯏꯄꯥꯅ
ꯑꯣ
ꯗ ꯄꯦꯡꯕ ꯍꯧꯔꯅꯤ
ꯂꯧ ꯀꯌꯥꯝ ꯎꯔꯤꯒꯦ ꯍꯧꯖꯤꯛꯄꯣ ꯌꯨꯝꯒꯤ ꯑꯣꯏꯅ
ꯑꯣ ꯌꯥꯝꯅ ꯎꯗꯦꯗ ꯂꯧ ꯁꯪꯉꯝ ꯑꯅꯤꯃꯨꯛꯇꯪ ꯎꯕꯅꯤꯗ
ꯑꯣ ꯅꯣꯏꯁꯦ ꯅꯨꯄꯥ ꯑꯝꯇ ꯌꯥꯎꯗꯦꯀꯣ ꯅꯨꯄꯤ ꯉꯥꯛꯇꯔꯥ
ꯑꯥꯎ ꯌꯥꯎꯗꯤꯌꯦ
ꯑꯣ ꯅꯪ ꯅꯊꯟꯇ ꯉꯥꯏꯔꯝꯕꯅꯤꯅꯦ ꯍꯧꯖꯤꯛꯇꯤ ꯌꯨꯝ ꯄꯥꯟꯗꯕ ꯅꯌꯨꯝꯗ ꯂꯩꯔꯤꯁꯦ
ꯂꯩꯔꯤꯑꯦ ꯃꯥꯁꯨ ꯂꯥꯏꯔꯤꯛ ꯇꯝꯃꯤꯑꯦ ꯃꯥꯗꯤ ꯑꯉꯥꯡꯗꯣ ꯂꯧ ꯀꯩꯀꯥꯗ ꯆꯠꯄꯗꯨꯗꯤ ꯕꯕꯥ ꯍꯣꯏꯅ ꯁ꯭ꯀꯨꯜ ꯆꯠꯄꯒꯤ ꯄꯨꯊꯗꯕ ꯑꯩꯕꯨꯗꯤ ꯑꯦꯛꯖꯥꯝꯁꯨ ꯂꯣꯏꯔꯛꯄ ꯀꯩꯀꯥ ꯍꯥꯡꯉꯤꯕꯅꯤꯅ ꯃꯇꯝꯗꯣ
ꯀ꯭ꯂꯥꯁ ꯇꯧꯗ꯭ꯔꯤꯉꯩ ꯃꯇꯝꯗ ꯈꯔ ꯃꯇꯝ ꯈꯔ ꯌꯥꯎꯂꯨ ꯂꯥꯎꯅ ꯍꯥꯏꯔꯛ ꯑꯗꯨꯒꯤ ꯍꯌꯦꯡ ꯀ꯭ꯂꯥꯁ ꯇꯧꯔꯀꯥꯟꯗ ꯑꯃꯨꯛ ꯍꯟꯒꯦꯅ ꯑꯩꯁꯦ ꯁꯨꯇꯤ ꯀꯩꯀꯥ ꯊꯥꯕꯗꯨꯗꯅ ꯍꯥꯏꯊꯔꯛꯄꯅꯤꯗ ꯅꯍꯥꯟꯗꯣ
ꯑꯣ
ꯚ ꯚꯥꯏ ꯍꯣꯏꯗꯤ ꯑꯦꯛꯖꯥꯝ ꯇꯧꯈꯔꯕꯣ ꯀꯃꯥꯏ ꯇꯧ
ꯑꯩꯈꯣꯏꯒꯤ ꯑꯦꯛꯖꯥꯝ ꯇꯧꯗ꯭ꯔꯤ ꯑ ꯑꯩꯈꯣꯏꯒꯤꯗꯤ ꯂꯣꯏꯈ꯭ꯔꯦ ꯑꯦꯛꯖꯥꯝ ꯇꯧꯗꯦ ꯍꯟꯗꯛꯇꯤ ꯏꯟꯇꯔꯟ ꯑꯣꯏꯅ ꯆꯠꯂꯒ ꯂꯣꯏꯁꯜꯂꯤ
ꯑꯣ ꯌꯥꯝ ꯐꯩꯅꯦ ꯑꯗꯨꯗꯤ ꯑꯩꯈꯣꯏꯗꯤ ꯑꯦꯛꯖꯥꯝ ꯇꯧꯋꯦ
ꯑꯣ ꯀꯌꯥꯝ ꯄꯥꯁꯜꯂꯥꯕ ꯑꯦꯛꯖꯥꯝꯒꯤ ꯎꯝ
ꯑꯦꯛꯖꯥꯝ ꯇꯧꯕ ꯂꯣꯏꯈꯤꯗ ꯉꯥꯏꯔꯤꯌꯦ ꯍꯟꯗꯛꯇ ꯗꯤꯄꯥꯔꯠꯃꯦꯟꯗꯣ ꯅꯣꯏꯒ ꯑꯩꯈꯣꯏꯒ ꯄꯨꯟꯄꯗ꯭ꯔꯕꯅꯤꯅ ꯈꯪꯅꯗ꯭ꯔꯦꯗꯅ
ꯍꯣꯏ ꯈꯪꯅꯗ꯭ꯔꯦ ꯑꯗꯨꯕꯨꯗꯤ ꯑꯗꯣ ꯁ ꯁꯅꯥ ꯏꯕꯦꯝꯃ ꯑꯁꯤꯕꯣ ꯑꯩꯈꯣꯏꯒꯤ ꯂꯧ ꯂꯤꯡꯕꯒ ꯍꯩꯕ꯭ꯔꯣ
ꯂꯧ ꯂꯤꯡꯕ ꯍꯩ ꯑꯗꯣ ꯑꯩꯈꯣꯏꯗꯤ ꯁ꯭ꯋꯥꯏꯗꯤ ꯄꯥꯛꯅ ꯂꯧꯅꯤꯡꯅꯗ꯭ꯔꯦ ꯑꯌꯥꯝꯕꯅ ꯄꯥꯝꯕꯦꯟ ꯂꯧ ꯍꯨꯜꯂꯀꯥꯟꯗ ꯇꯧꯔꯀꯥꯟꯗ ꯆꯥꯎꯔꯛꯑꯀꯥꯟꯗ ꯄꯦꯡꯕꯤ ꯀꯥꯏ ꯍꯥꯏꯕꯗꯣ ꯑꯗꯨ ꯑꯣꯏꯅ ꯂꯣꯏ ꯇꯧꯅꯔꯦꯕ ꯍꯥꯏꯗꯤ ꯂꯧꯗꯣ ꯃꯌꯥꯏꯗ ꯂꯩꯅꯕꯅꯤꯅ ꯑꯗꯨꯃꯥꯏꯅ ꯍꯨꯟ ꯂꯤꯡꯕꯗꯨꯗꯤ ꯐꯔꯛ ꯇꯥꯅ ꯑꯃꯨꯛ ꯂꯧ ꯈꯣꯏꯕ ꯆꯪꯕꯗꯣ ꯌꯥꯗꯦꯗꯅ ꯑꯗꯨꯗꯨꯅ ꯃꯌꯥꯝꯁꯨ ꯂꯣꯏꯅ ꯍꯨꯟꯅꯔꯕꯅꯤꯅ ꯑꯩꯈꯣꯏꯁꯨ ꯑꯗꯨꯃꯥꯏꯅ ꯇꯧꯔꯒ ꯕꯕꯥꯅ ꯐꯔꯛ ꯇꯥꯅꯤ ꯂꯧꯗꯣ ꯃꯌꯥꯏꯗ ꯂꯩꯕꯅꯤꯅꯅ ꯍꯨꯜꯂꯁꯦꯅ ꯃꯃꯥꯒ ꯃꯕꯥꯅꯤ ꯇꯥꯟꯅꯔꯀꯥꯟꯗ ꯍꯨꯜ ꯂꯩꯔꯝꯃꯦ
ꯀꯩꯅꯣ ꯇꯧꯋꯦ ꯄꯥꯝꯕꯦꯟ ꯍꯨꯟꯕꯁꯦ ꯅꯥꯃꯠ ꯌꯥꯝ ꯆꯪꯉꯦꯕꯀꯣ ꯃꯣꯏꯁꯦ ꯑꯃꯨꯛ ꯆꯠꯄ ꯀꯣꯏꯕ ꯑꯃꯨꯛ ꯁꯦꯝꯗꯣꯛ ꯁꯦꯝꯖꯤꯟ ꯇꯧꯕꯗꯣ ꯑꯗꯨ ꯃꯇꯝ ꯌꯥꯝ ꯆꯪꯕꯅꯦꯕ ꯑꯗꯨꯅ ꯑꯩꯒꯤ ꯑꯌꯥꯝꯕꯗ ꯑꯗꯨꯝ ꯂꯤꯡꯉꯦꯕꯀꯣ ꯑꯗꯨꯒ ꯌꯥꯝ ꯇꯣꯏꯅ ꯂꯤꯡꯁꯤꯜꯂꯛꯑꯁꯨ ꯂꯧꯁꯦ ꯐꯠꯇꯦꯅꯅꯀꯣ ꯑꯗꯨꯒ ꯃꯔꯛ ꯃꯔꯛꯇ ꯄꯥꯝꯕꯦꯟ ꯇꯧꯕꯁꯨ ꯌꯥꯎꯋꯦ ꯑꯩꯈꯣꯏꯁꯦ
ꯑꯩꯈꯣꯏꯒꯤꯅ ꯑꯃꯨꯛ ꯂꯧꯁꯦ ꯃꯌꯥꯏꯗ ꯗꯥꯏꯔꯦꯛ ꯃꯌꯥꯏꯗ ꯂꯩꯈꯤꯕꯅꯤꯅ ꯍꯌꯦꯡ ꯂꯧ ꯂꯤꯡꯕꯒꯤ ꯆꯪꯕꯗꯣ ꯐꯔꯛ ꯇꯥꯕꯒꯤ ꯃꯌꯥꯝꯅ ꯇꯧꯕꯗꯣ ꯇꯧꯅꯗ꯭ꯔꯒꯗꯤ ꯌꯥꯔꯣꯏꯅ ꯑꯗꯨ ꯇꯧꯕ ꯑꯣ ꯑꯌꯥꯝꯕꯅꯗꯤ
ꯑꯗꯨꯝ ꯂꯧ ꯌꯥꯏ ꯇꯥꯕꯁꯦ ꯂꯧ ꯂꯤꯡꯕ ꯐꯔꯛ ꯌꯥꯝ ꯇꯥꯕ ꯂꯧꯍꯣꯟ ꯀꯩꯀꯥ ꯍꯨꯟꯕꯗꯁꯨ ꯌꯦꯡꯁꯤꯟꯕ ꯆꯠꯄ ꯉꯝꯗꯦꯗꯅ ꯑꯗꯨꯗꯒꯤꯗꯤ ꯑ ꯌꯨꯝꯗꯒꯤ ꯑꯃꯨꯛ ꯍꯨꯜꯂꯁꯨ ꯄꯨꯊꯣꯛ ꯄꯨꯁꯤꯟ ꯌꯥꯝꯅ ꯖꯟ ꯖꯥꯟ ꯑꯣꯏꯕꯅꯦ ꯋꯥꯕꯅꯦꯕ ꯑꯗꯨꯏ ꯁꯔꯨꯛꯄꯨꯗꯤ ꯄꯥꯝꯕꯦꯟ ꯑꯣꯏꯅ ꯊꯧ ꯍꯨꯟꯖꯟꯈ꯭ꯔꯒꯅꯦ ꯍꯌꯦꯡ ꯏꯃꯥꯟꯅꯕ ꯈꯔꯗꯨꯅ ꯁꯠ ꯁꯠ ꯁꯥꯠꯇꯣꯛ ꯁꯥꯠꯇꯣꯛꯑꯒ ꯑꯃꯨꯛ ꯊꯥꯖꯟꯕꯤꯗꯣ ꯑꯍꯥꯡꯍꯥꯡꯕꯗ ꯑꯗꯨꯃꯥꯏꯅ ꯇꯧꯕꯗꯨꯅ ꯐꯕꯅꯤ ꯂꯧ ꯌꯥꯅꯤꯡꯕ ꯁꯔꯨꯛꯇꯗꯤ
ꯑꯧ ꯑꯗꯨꯃꯥꯏꯅ ꯇꯧꯕꯅ ꯐꯔꯅꯤ ꯑꯗꯨꯃꯥꯏꯅ ꯑꯣꯏꯅ ꯇꯧꯔꯒ ꯕꯥ
ꯑꯣ ꯅꯣꯏ ꯍꯤꯡꯒꯣꯜꯁꯨ ꯌꯥꯝ ꯆꯥꯎꯕ ꯑꯣꯏꯅ ꯇꯧꯗꯥꯏꯅꯦ ꯄꯣꯠ ꯆꯩ ꯀꯩꯀꯩ ꯊꯥꯅꯔꯤꯒꯦ ꯍꯧꯖꯤꯛꯄꯣ
ꯎꯝ ꯍꯧꯖꯤꯛꯀꯤ ꯃꯇꯝꯒꯤ ꯑꯣꯏꯅꯗꯤ ꯁꯧꯀ꯭ꯔꯤ ꯍꯧꯔꯤ ꯌꯦꯟꯗꯦꯝ ꯍꯧꯋꯦ
ꯑꯗꯒꯤ ꯄꯥꯟꯁꯨ ꯏꯕꯣꯛꯀ ꯏꯃꯥꯒꯅ ꯊꯥꯏ ꯑ ꯅꯄꯥꯟ ꯐꯅꯝ ꯑꯃꯛꯀ ꯊꯥꯔꯤꯌꯦ ꯑ ꯀꯣꯕꯤ ꯀꯩꯀꯥꯗꯤ ꯅꯣꯡ ꯆꯨꯁꯜꯂꯛꯄꯅꯤꯅ ꯂꯣꯏꯅ ꯄꯁꯤꯟꯗꯅ ꯌꯥꯗ꯭ꯔꯦꯗ
ꯏꯟꯖꯥꯡ ꯅꯥꯄꯤ ꯌꯥꯝ ꯄꯥꯜꯂꯤꯖꯥꯠꯅꯤꯅꯦ ꯈꯤꯇ ꯂꯧꯕ ꯂꯥꯛꯀꯦꯗꯅ
ꯅꯣꯡꯃ ꯂꯥꯛꯑꯣ ꯍꯥꯏꯗꯤ ꯏꯚꯥꯏ ꯍꯣꯏꯅ ꯀꯩꯅꯣ ꯇꯧꯕꯅꯤꯅ ꯑꯩꯈꯣꯏꯅ ꯑꯗꯨꯝ ꯂꯥꯛꯀꯗꯕ ꯅꯨꯃꯤꯠꯇꯣ ꯍꯥꯏꯔꯛꯑꯣ ꯑꯩ ꯍꯦꯛꯒ ꯊꯝꯃꯝꯃꯒꯦ ꯑꯗꯣ ꯑꯗꯨꯝ ꯍꯥꯟꯅꯗꯤ ꯃꯥꯡ ꯖꯧꯅꯅ ꯍꯥꯏꯔꯛꯎꯀꯣ ꯍꯥꯟꯅ ꯍꯥꯏꯔꯛꯇ꯭ꯔꯒꯗꯤ ꯑꯩꯈꯣꯏꯅꯒ ꯂꯧꯕꯨꯛꯇꯒ ꯆꯠꯊꯣꯛꯈ꯭ꯔꯗꯤ ꯑꯃꯨꯛ ꯊꯦꯡꯅꯗ꯭ꯔꯗꯤ ꯅꯨꯡꯉꯥꯏꯇꯦꯗꯅ
ꯑꯣ ꯍꯣꯏ ꯍꯥꯏꯔꯛꯀꯦ ꯍꯥꯏꯔꯛꯀꯦ ꯑꯗꯨꯕꯨꯗꯤ ꯅꯪꯒꯤ ꯂꯧ ꯁꯨꯕꯗꯣ ꯑꯗꯣ ꯃꯣꯏ ꯂꯧ ꯁꯨꯕꯗꯣ ꯁ꯭ꯋꯥꯥꯏ ꯇꯥꯏꯃꯤꯡꯗ ꯂꯣꯏꯔꯝꯃꯅꯤꯗ ꯍꯥꯏꯕꯒꯤ ꯇꯥꯟꯖꯥꯗꯣ ꯑꯗꯨꯗ ꯑꯗꯨꯝ ꯍꯥꯏꯔꯛꯈꯤꯦꯗ ꯑꯩ
ꯎꯝ ꯍꯥꯏꯔꯛꯑꯣ ꯍꯥꯏꯔꯛꯑꯣ ꯑꯗꯨꯃꯥꯏꯅ ꯍꯥꯏꯔꯛꯇꯗꯤ ꯊꯦꯡꯅꯍꯧꯗ꯭ꯔꯗꯤ ꯑꯃꯨꯛ ꯅꯨꯡꯉꯥꯏꯇꯦ ꯅꯣꯏꯅ ꯑꯗꯨꯝ ꯐꯩꯅꯌꯥꯝ ꯁꯥꯡꯅ ꯂꯥꯛꯄꯅꯤꯅ
ꯅꯣꯏ ꯅꯣꯏꯗꯤ ꯍꯤꯡꯒꯣꯜ ꯂꯧ ꯌꯥꯝ ꯆꯥꯎꯕꯅꯤꯅ ꯍꯌꯦꯡꯋꯥꯏ ꯅꯪ ꯂꯨꯍꯧꯕꯗꯒ ꯅꯣꯏ ꯏꯃꯥ ꯕꯕꯥꯍꯣꯏꯅ ꯀꯩꯅꯣ ꯍꯥꯞꯇꯣꯏꯔꯤꯅꯦ ꯂꯧ ꯀꯩꯀꯥ ꯂꯧ ꯀꯩꯀꯥꯗꯨ ꯎꯟꯗꯣꯏꯒꯤꯅꯦ ꯑꯗꯨꯗꯤ
ꯑꯗꯨꯗꯤ ꯈꯪꯗꯦꯗ ꯃꯣꯏꯅ ꯎꯅꯤꯡꯉꯒꯅ ꯍꯦꯛ ꯎꯟꯖꯔꯅꯤ
ꯅꯤꯡꯗ꯭ꯔꯒꯅ ꯍꯦꯛ ꯎꯜꯂꯔꯣꯏꯁꯤꯅꯦ ꯑꯗꯨꯗꯤ ꯃꯣꯏꯒꯤ ꯑꯄꯥꯝꯕ ꯇꯥꯔꯦ ꯑꯩꯅꯗꯤ ꯀꯃꯥꯏꯅ ꯍꯥꯏꯔꯅꯤ ꯍꯥꯏꯒꯦꯁꯨ ꯈꯟꯗꯦꯅ ꯍꯥꯏꯗꯤ ꯑꯗꯨꯝ ꯏꯃꯥ ꯕꯕꯥ ꯑꯗꯨꯝ ꯐꯖꯅ ꯃꯣꯏ ꯂꯩꯖꯅꯤꯅ ꯈꯜꯂꯤꯅ ꯂꯧꯕꯩ ꯋꯥꯈꯜꯗꯤ ꯈꯟꯗꯦꯔ
ꯅꯣꯏ ꯁꯥꯏꯅꯒ ꯍꯌꯨꯉꯥꯏ ꯂꯪꯒꯩꯒ ꯂꯨꯍꯣꯡꯕꯗ ꯀꯟꯅ ꯂꯧ ꯄꯨꯔꯛꯇ ꯌꯥꯔꯣꯏꯀꯣ ꯀꯥꯏꯅꯒ ꯍꯥꯏꯔꯛꯇ꯭ꯔꯥ
ꯑꯗꯨ ꯍꯥꯏꯗꯣꯏ ꯃꯤ ꯊꯤ ꯇꯥꯔꯦꯗꯅ ꯑꯗꯨꯗꯤ ꯍꯧꯖꯤꯛꯐꯥꯎ ꯒꯤꯗꯤ ꯀꯣꯏꯗ꯭ꯔꯤꯃꯤꯅꯤꯅ ꯈꯪꯗꯌꯦ
ꯑꯩꯁ ꯑꯩꯕꯨ ꯋꯥꯈꯜ ꯑꯃ ꯈꯜꯍꯧꯔꯁꯤꯔꯅꯦ ꯍꯧꯖꯤꯛꯇꯒꯤ ꯍꯧꯅ
ꯍꯦꯏꯠ ꯗꯣꯃꯥꯏꯅ ꯈꯟꯒꯅꯨ ꯍꯨꯝ
ꯑꯟꯖꯅꯤꯉꯛꯄꯥꯗꯣ
ꯎꯝ
ꯃꯔꯛ ꯃꯔꯛ ꯌꯨꯝꯗ ꯂꯩꯔꯁꯨ ꯃꯔꯛ ꯃꯔꯛꯇ ꯀꯩꯅꯣ ꯀꯣꯏꯔꯧꯗꯅ ꯊꯕꯛ ꯂꯣꯏꯔꯀꯥꯟꯗꯗꯤ
ꯎꯝ ꯍꯣꯏ ꯀꯣꯏꯔꯛꯀꯗꯣꯏꯅꯦ ꯏꯃꯥꯟꯅꯕꯤ ꯍꯣꯏ ꯄꯨꯟꯁꯦꯗꯤ ꯍꯥꯏꯈꯤꯕꯅꯦ ꯑꯗꯣ ꯑꯩꯈꯣꯏ ꯍꯥꯟꯅ ꯀꯣꯂꯦꯖ ꯇꯝꯃꯛꯄ ꯑꯩꯈꯣꯏꯒꯤ ꯑꯨꯛꯇ ꯅꯣꯡ ꯐꯥꯗꯣꯛꯁꯨ ꯄꯨꯟꯁꯤꯗꯅ
ꯌꯥꯏꯌꯦ ꯌꯥꯏꯌꯦ ꯄꯨꯟꯁꯦ ꯀꯔꯤ ꯂꯝꯗ ꯆꯠꯁꯤꯒꯦ ꯃꯐꯝ ꯑꯃꯗ ꯇꯧꯔꯒ ꯄꯤꯛꯅꯤꯛ ꯑꯝꯇ ꯁꯤꯟꯁꯦ
ꯑꯥ ꯍꯧꯖꯤꯛꯀꯥꯟꯗꯤ ꯄꯥꯠꯇ ꯊꯝꯕꯥꯜ ꯁꯥꯠꯄ ꯌꯥꯝꯅ ꯂꯩꯗꯅ ꯑꯗꯨ ꯊꯝꯕꯥꯜꯆꯦ ꯎꯝ ꯁꯥꯔꯤꯉꯩ ꯃꯇꯝꯗ ꯑꯩꯈꯣꯏ ꯍꯤꯒ ꯗꯨ ꯑꯝꯇ ꯇꯣꯡꯗ꯭ꯔꯤꯕ ꯑꯗꯨ ꯇꯣꯡꯉꯨꯁꯦ ꯑꯩꯈꯣꯏ ꯍꯦ ꯍꯧꯅꯔꯀꯥꯟꯗ ꯊꯝꯕꯥꯜꯁꯨ ꯍꯦꯛ ꯎꯖꯦ ꯊꯝꯖꯦꯠꯀꯗꯨ ꯆꯥꯅꯤꯡꯉꯦ ꯍꯦ ꯑꯏ ꯗꯤ ꯍꯦꯛꯇ ꯉꯥꯏꯔꯤ ꯃꯉꯩꯗ ꯆꯥꯕ ꯊꯝꯆꯠꯇꯨꯗꯤ ꯌꯥꯝꯅꯁꯨ ꯍꯥꯎꯋꯤꯗꯅ ꯍꯥꯏꯗꯤ ꯈꯔ ꯂꯤꯔꯥ ꯈꯔ ꯀꯨꯏꯔꯀꯥꯟꯗ ꯆꯥꯕꯗꯨꯗꯤ ꯍꯥꯎꯇꯦꯕ ꯃꯣꯏꯅ ꯌꯣꯜꯂꯤꯕꯗꯨꯗꯤ ꯍꯦꯛꯄꯒ ꯆꯥꯕꯗꯨꯗꯤ ꯌꯥꯝ ꯍꯥꯎꯋꯦ ꯍꯥꯏꯅꯩꯌꯦ ꯑꯗꯣ ꯊꯝꯕꯥꯜꯁꯨ ꯍꯦꯛ ꯎꯖꯦ ꯊꯝꯅꯥꯒꯗꯣ ꯍꯦꯛꯂꯛ ꯁꯦꯕ ꯑꯩꯈꯣꯏꯒꯤ ꯄꯨꯂꯞ ꯆꯠꯂꯒ
ꯌꯥꯏꯌꯦꯦ ꯌꯥꯏꯌꯦ ꯑꯥ ꯑꯩꯈꯣꯏꯒꯤꯅꯦ ꯊꯥꯡꯒꯗꯅꯦ ꯑꯉꯥꯡ ꯑꯃ ꯂꯩꯌꯦꯕꯀꯣ ꯃꯣꯏꯒꯤ ꯃꯣꯏꯒꯤ ꯑꯗꯨꯒꯤ ꯍꯦꯛ ꯌꯨꯝ ꯀꯨꯝꯗꯕꯗ ꯑꯗꯨꯝ ꯂꯣꯛꯇꯥꯛ ꯄꯥꯠ ꯑꯣꯏꯈ꯭ꯔꯦꯕ ꯊꯝꯕꯥꯜ ꯀꯔꯤ ꯊꯝꯆꯦꯠ ꯀꯩꯀꯥ ꯃꯌꯥꯝ ꯁꯥꯠꯂꯦꯕꯀꯣ ꯃꯣꯏ ꯃꯐꯝꯗꯣ ꯑꯗꯨꯒ ꯑꯗꯨꯗ ꯍꯤꯁꯨ ꯂꯩꯌꯦꯕ ꯍꯣꯟꯅ ꯌꯥꯕꯗꯣ ꯑꯩꯅ ꯃꯉꯣꯟ ꯅꯦ ꯅꯪ ꯅꯣꯏ ꯌꯨꯝꯗ ꯑꯝꯇ ꯂꯥꯛꯀꯦ ꯑꯩꯗꯣ ꯍꯤ ꯊꯧꯕ ꯇꯝꯒꯦ ꯁꯤꯅꯦꯕꯀꯣ ꯍꯤ ꯊꯧꯕ ꯌꯥꯝ ꯍꯩꯅꯤꯡꯉꯦ ꯑꯗꯣ ꯃꯥꯖꯨ ꯂꯥꯛꯑꯣ ꯑꯗꯨ ꯄꯨꯟꯅ ꯆꯠꯃꯤꯟꯅꯔꯒ ꯇꯝꯁꯦ ꯍꯤ ꯊꯧꯕꯆꯦ ꯀꯩꯁꯨ ꯀꯨꯏꯗꯕꯅꯦ ꯍꯩꯕ ꯍꯥꯏꯔꯦꯕꯀꯣ ꯌꯥꯝ ꯅꯥꯏꯕꯅꯦ ꯑꯗꯨ ꯃꯥꯒꯤ ꯅꯤꯌꯣꯝꯗꯣ ꯑꯗꯨꯒꯤ ꯃꯇꯨꯡ ꯏꯟꯅ ꯁꯨꯝ ꯍꯣꯟꯒꯗꯤ ꯉꯥꯛꯇꯪꯗ ꯑꯗꯨꯝ ꯄꯨꯡ ꯑꯃ ꯀꯩ ꯑꯣꯝꯗ ꯑꯗꯨꯝ ꯍꯣꯟꯕꯗꯅꯦ ꯍꯩ ꯍꯥꯏꯌꯦ ꯕꯥ ꯑꯗꯨꯅ ꯗꯨ ꯃꯐꯝꯗꯨꯗ ꯃꯣꯏꯒꯤꯖꯨ ꯆꯥꯛ ꯆꯥꯅꯐꯝ ꯄꯤꯛꯅꯤꯛ ꯏꯁꯄꯣꯠ ꯃꯐꯝ ꯀꯩꯀꯥ ꯁꯤꯜꯂꯦꯕꯀꯣ ꯑꯗꯨꯗ ꯑꯩꯈꯣꯏ ꯃꯌꯥꯝꯗꯣ ꯑꯝꯇ ꯇꯧꯔꯒ ꯆꯥꯔꯦꯗꯅ ꯑꯗꯨꯒ ꯑ ꯆꯥꯛ ꯆꯥꯅ ꯂꯣꯏꯔꯒ ꯍꯤ ꯇꯣꯡꯉꯒ ꯊꯧꯔꯒ ꯅꯣꯏꯅ ꯅꯨꯄꯤ ꯅꯣꯏꯗꯤ ꯂꯤꯜꯁ ꯌꯥꯝ ꯅꯝꯃꯤꯗꯅ ꯀꯣ
ꯍꯦ ꯍꯦ ꯑꯩꯈꯣꯏꯅ ꯊꯥꯃ ꯑꯩꯈꯣꯏ ꯊꯃꯜ ꯍꯦꯛ ꯎꯝ
ꯑꯦꯁꯠꯇ꯭ꯔꯥ ꯐꯔꯣꯟꯒ ꯄꯨꯔꯥ ꯂꯛ ꯑꯣ ꯍꯦ ꯔꯤꯜꯁ
ꯑꯥꯃ ꯍꯣꯏ ꯑꯗꯣ ꯅꯨꯄꯥꯈꯩꯒꯤ ꯄꯥꯎ ꯐꯥꯎꯅꯕꯗꯨꯅ ꯅꯪꯅ ꯍꯦꯛ ꯐꯧꯈ꯭ꯔꯣ ꯑꯗꯤ ꯚꯏ ꯁꯨꯃꯥꯏ ꯁꯨꯃꯥꯏ ꯍꯥꯏꯅꯔꯦ ꯈꯣꯠꯂꯦꯅ ꯑꯗ ꯅꯨꯄꯤꯒꯩ ꯏꯗꯨꯅ ꯑꯩꯅ ꯍꯥꯏꯔꯛꯒꯦ ꯑꯗꯨꯒ ꯑꯩꯈꯣꯏ ꯌꯥꯝꯗ꯭ꯔꯁꯨ ꯃꯌꯥꯝ ꯍꯧꯅꯔꯕꯗ ꯃꯣꯏ ꯊꯕꯛ ꯁꯪꯉꯤ ꯁꯪꯗꯦ ꯍꯥꯏꯗ꯭ꯔꯒꯁꯨ ꯑ ꯍꯥꯏꯅꯔꯛꯑꯒꯁꯨ ꯑꯩꯈꯣꯏ ꯈꯔꯈꯩꯗꯤ ꯑꯩꯈꯣꯏ ꯇꯔꯥꯃꯨꯛ ꯁꯨꯔꯗꯤ ꯌꯥꯔꯦꯗꯅꯀꯣ
ꯑꯥ
ꯑꯗꯨꯃꯥꯏꯅ ꯇꯧꯔꯒ ꯆꯠꯂꯨꯔꯁꯦ ꯑꯗꯨꯒ ꯑꯩꯅ ꯊꯝꯕꯥꯜ ꯆꯥꯝ ꯅꯤꯄꯥꯟꯒꯗ ꯌꯥꯝ ꯍꯦꯛꯅꯤꯡꯉꯦꯕ
ꯊꯝꯕꯥꯜ ꯆꯥ ꯅꯤꯄꯥꯟꯁꯦ ꯀꯗꯥꯏ ꯄꯥꯟꯒꯦ ꯈꯪꯗꯦꯅꯦ
ꯑꯗꯨꯝ ꯂꯣꯛꯇꯥꯛ ꯃꯌꯥꯏꯗ ꯍꯧꯕꯅꯦ ꯑ ꯍꯥꯏꯗꯤ ꯃꯥꯟ ꯆꯥꯝ ꯅꯤꯄꯥꯜ ꯑꯗꯨꯝ ꯍꯧꯕꯅꯦ ꯂꯣꯛꯇꯥꯛ ꯃꯌꯥꯏ ꯇꯥꯗꯣ ꯑꯗꯨ ꯍꯦꯜꯂꯛꯑꯗꯤ ꯑꯩꯈꯣꯏꯅ ꯍꯦꯡꯂꯛꯏꯕꯗꯣ ꯂꯦꯝꯅ ꯃꯥꯡꯍꯟꯗ꯭ꯔꯁꯨ ꯌꯥꯔꯦ ꯑꯗꯨꯅ ꯂꯥꯏꯗ ꯀꯠꯂꯁꯨ ꯂꯥꯏꯗ ꯀꯠꯄꯗ ꯃꯍꯩ ꯐꯪꯉꯦ ꯍꯥꯏꯅꯤ ꯊꯝꯕꯥꯟ ꯆꯥꯝꯅꯤꯄꯥꯁꯦ ꯑꯗꯨꯒꯤꯁꯨ ꯍꯦꯛꯅꯤꯡꯕ
ꯑꯗꯣ ꯅꯪ ꯑꯩꯅ ꯊꯧꯕ ꯍꯤ ꯇꯣꯡꯕ ꯉꯝꯒꯗ꯭ꯔꯣ
ꯑꯩꯈꯣꯏ ꯃꯌꯥꯝ ꯇꯣꯡꯉꯗꯤ ꯀꯤꯕꯤꯗꯦ
ꯑꯩꯗꯤ ꯅꯪꯈꯛꯇ ꯄꯨꯊꯣꯛꯑꯒꯅꯦ ꯂꯣꯛꯇꯥꯛ ꯃꯌꯥꯏꯗ ꯍꯣꯟꯒꯦꯁꯤꯅꯦ ꯅꯪꯒꯤ ꯊꯝꯕꯥꯜ ꯆꯥꯃ ꯅꯤꯄꯥꯜꯗꯣ ꯍꯦꯛꯑꯒꯦꯕ
ꯑꯩ ꯂꯣꯛꯇꯥꯛꯇꯒ ꯑꯃꯨꯛ ꯇꯥꯁꯟꯕꯒ ꯉꯝꯃꯔꯣꯏ
ꯇꯥꯍꯧꯔꯒꯅ ꯊꯥꯗꯔꯝꯃꯦꯗꯅ ꯑꯩ ꯑꯃꯨꯛ ꯍꯟꯅ ꯅꯪ ꯈꯣꯝꯒꯠꯂꯒ ꯄꯨꯔꯛꯄꯗꯤ ꯉꯝꯃꯔꯣꯏ ꯏꯁꯤꯡ ꯏꯄꯥꯛ ꯃꯌꯥꯥꯏꯗꯨꯗ